ꯍꯜꯂꯣ
ꯇꯥꯕ꯭ꯔꯣ
ꯑ ꯇꯥꯏ ꯇꯥꯏ ꯎꯝ
ꯀꯩꯗꯧꯔꯤꯅꯣ
ꯑꯁ ꯀꯩꯁꯨ ꯇꯧꯗꯦꯗ ꯅꯪꯗꯤ
ꯑꯁ ꯑꯩꯁꯨꯅꯦ ꯄꯣꯊꯥꯔꯝꯃꯤꯅꯤꯅꯦ
ꯑꯣ ꯅꯨꯡꯉꯥꯏꯔꯦꯅꯦ ꯆꯥꯛ ꯆꯥꯛ ꯆꯥꯔꯕꯣ
ꯍꯣꯏ ꯆꯥꯔꯦꯗꯥ
ꯀꯃꯤ ꯃꯊꯦꯜ
ꯁꯤꯗꯤ ꯍꯋꯥꯏ ꯊꯣꯡꯕꯒ ꯑꯥꯂꯨꯒ ꯈꯥꯃꯦꯟꯒ ꯃꯥꯏꯔꯦꯟ ꯃꯅꯥ ꯉꯧꯔꯒ ꯆꯥꯏꯅꯦ
ꯍꯥꯎꯢꯅ ꯑꯗꯨꯁꯨ
ꯎꯝ ꯅꯣꯏꯗꯤ ꯆꯥꯔꯕꯣ
ꯑꯁ ꯑꯩ ꯆꯥꯗ꯭ꯔꯤꯗ
ꯊꯦꯡꯉꯦꯅꯦ
ꯖꯥꯡꯗꯣ ꯆꯥꯗꯧꯕ ꯌꯥꯗꯧ ꯃꯥꯟꯗꯕ
ꯀꯩ ꯃꯊꯦꯜ ꯑꯣꯏꯕ ꯀꯔꯤꯌꯥ ꯑꯗꯨꯝ
ꯍꯪꯒꯥꯝ ꯑꯀꯪꯕꯗ
ꯑꯥ
ꯑꯗꯨ ꯊꯣꯕꯤꯌꯦ ꯍꯥꯏ ꯆꯥꯅꯤꯡꯗꯗꯅ
ꯍꯣꯔꯦꯟ ꯅꯨꯡꯗꯥꯡ ꯇꯨꯝꯕ ꯌꯥꯒꯗ꯭ꯔꯣꯅꯦ
ꯈꯪꯗꯦ ꯉꯥꯁꯤꯗꯤ ꯕꯣꯜꯁꯨ ꯂꯩꯇꯦ ꯀꯃꯥꯏꯅ ꯇꯧꯔꯅꯤ ꯈꯪꯗꯦ
ꯍꯌꯦꯡ ꯑꯃꯨꯛ ꯂꯩꯔꯤꯁꯤꯗꯤ ꯀꯩꯃꯨꯛ ꯉꯥꯟꯅꯨꯅꯤ
ꯎꯝ ꯅꯨꯡꯉꯥꯏꯔꯦ ꯅꯦꯍꯦ ꯕꯣꯁꯁꯨ ꯂꯩꯇ꯭ꯔꯕꯅꯦ ꯉꯁꯤꯗꯤ
ꯉꯁꯤꯒꯤ ꯅꯨꯃꯤꯠꯇꯤ ꯅꯪ ꯀꯃꯥꯏ ꯀꯃꯥꯏꯅ ꯆꯠꯂꯒꯦ ꯀꯥꯏ ꯀꯥꯏ ꯀꯣꯏꯊꯣꯛꯀꯦ
ꯑꯁ ꯉꯁꯤ ꯅꯨꯃꯤꯠꯁꯤ ꯆꯠ ꯑꯃꯨꯛ ꯆꯠꯂꯦ ꯑꯃꯨꯛ ꯌꯨꯝ ꯂꯥꯑꯦ ꯑꯃꯨꯛ ꯇꯨꯝꯃꯦ ꯑꯃꯨꯛ ꯆꯠꯂꯦ ꯑꯃꯨꯛ ꯂꯥꯑꯦ ꯇꯨꯝꯃꯦ ꯑꯁ ꯅꯨꯡꯊꯤꯟꯒꯤ ꯑꯅꯤꯔꯛꯅꯤ ꯇꯨꯝꯃꯤꯁꯦ ꯉꯁꯤ ꯅꯪꯗꯤ
ꯑꯩꯁꯦ ꯉꯁꯤꯗꯣ ꯑꯩꯁꯨ ꯑꯁ ꯅꯣꯡ ꯈꯔ ꯆꯨꯕꯅꯤꯅꯀꯣ
ꯎꯝ
ꯊꯕꯛꯁꯨ ꯂꯩꯇꯕꯅꯤꯅ ꯊꯕꯛ ꯑꯁꯤ ꯆꯠꯊꯣꯛꯀꯦ ꯇꯧꯕꯁꯨ ꯅꯣꯡꯅ ꯀꯔꯥꯟ ꯈꯤꯇꯪ ꯇꯧꯕꯒꯤ ꯆꯠꯊꯣꯛꯇꯕꯤꯗ ꯌꯨꯝꯗ ꯒ꯭ꯌꯥꯟ ꯇꯅ ꯂꯩꯩꯗ
ꯍꯌꯦꯡꯗꯤ
ꯍꯌꯦꯡꯗꯤ ꯆꯠꯄ ꯌꯥꯅꯤ
ꯅꯣꯡ ꯆꯨꯔꯗꯤ
ꯅꯣꯡ ꯆꯨꯔꯗꯤ ꯑꯗꯨꯝ ꯂꯦꯞꯄꯦ
ꯅꯣꯡ ꯅꯣꯡꯗꯤ ꯑꯗꯨꯝ ꯆꯨꯔꯅꯤ ꯍꯟꯗꯛꯇꯤ ꯅꯣꯡ ꯂꯩꯔꯕꯅꯤꯅ
ꯀꯕꯛ ꯀꯕꯛ ꯁꯨꯨꯔꯗꯤ ꯆꯠꯀꯦ ꯑꯗꯣ
ꯁꯨꯕ ꯌꯥꯔꯝꯃꯣꯏꯗ ꯅꯣꯡ ꯆꯨꯕꯅꯤꯅ
ꯍꯣꯏ ꯈꯪꯅꯤ ꯉꯁꯤꯁꯦ ꯑꯩꯈꯣꯏꯒꯤ ꯊꯕꯛꯀꯤꯗꯨꯁꯨ ꯀꯩꯝ ꯊꯥꯔꯛꯇꯦꯅꯦ ꯃꯣꯏꯁꯦ
ꯑꯗꯨꯅ ꯅꯪꯁꯨ ꯍꯌꯦꯡ ꯆꯠꯂꯒ ꯑꯃꯨꯛ ꯇꯧꯔꯝꯗ꯭ꯔꯗꯤ ꯅꯪ ꯃꯥꯡꯉꯤꯗꯅ
ꯎꯝ ꯃꯥꯥꯏꯗꯤ ꯑꯣꯏ ꯅꯪꯗꯤ ꯌꯦꯡ ꯀꯥꯏ ꯀꯥꯏ ꯆꯠꯂꯨꯅꯤ
ꯀꯥꯟꯗ ꯁꯅꯁꯦ ꯅꯣꯡ ꯇꯥꯗ꯭ꯔꯗꯤ ꯈꯣꯏ ꯐꯥꯂꯨꯁꯦꯠꯂ ꯆꯠꯂꯁꯤ ꯈꯜꯂꯤꯕꯅꯤ
ꯃꯤ ꯀꯌꯥꯃꯔꯛ
ꯈꯪꯗꯦ ꯁ ꯃꯤ ꯀꯌꯥꯒꯗ ꯀꯅꯥꯅ ꯆꯠꯁꯦ ꯍꯥꯏꯔꯣ ꯈꯪꯗꯦ
ꯌꯥꯝ ꯐꯔꯛꯀꯗꯧ ꯃꯥꯜꯂꯦꯅꯦ ꯑꯗꯨꯗꯤ ꯍꯌꯦꯡꯁꯦ
ꯀꯅꯥꯒꯪꯕꯨ ꯆꯠꯄ ꯆꯠꯇ꯭ꯔꯤꯗ
ꯉꯥ ꯌꯣꯛꯄ ꯄꯨꯈ꯭ꯔꯤꯗ ꯆꯠꯇꯣꯏꯔꯣ
ꯑꯗꯨꯗꯗꯤ ꯆꯠꯅꯤꯡꯉꯤꯦ ꯃ ꯈꯪꯗꯕꯗꯣ ꯀꯥꯏꯗ ꯂꯩꯕꯅꯣ ꯍꯥꯏꯕꯗꯣ ꯈꯪꯗꯤꯅꯦ
ꯇꯧꯗꯦꯕ
ꯎꯝ
ꯑꯁ ꯍꯟꯗꯛ ꯀꯥꯡꯁꯦ ꯈꯪꯗ꯭ꯔꯦꯅꯦ ꯑꯩꯒꯤꯁꯦ
ꯀꯔꯤꯒꯤ
ꯃꯤꯔꯤꯦ ꯑꯃꯒ ꯑꯣꯏꯔꯛꯑꯦꯅꯦ ꯍꯟꯗꯛꯁꯦ
ꯑꯗꯨꯝ ꯃꯔꯛ ꯃꯔꯛ ꯇꯥꯕꯅꯤ ꯀꯩꯅꯣ
ꯑꯃꯨꯝꯛ ꯇꯧꯕ ꯇꯥꯕ
ꯎꯝ ꯅꯪ ꯉꯔꯥꯡꯗꯤ ꯕꯣꯔ ꯐꯖꯅ ꯌꯦꯡꯂꯝꯅꯤꯅꯦ ꯅꯪ ꯉꯔꯥꯡ ꯅꯨꯡꯗꯥꯡꯒꯤꯗꯤ
ꯑꯁ ꯅꯕꯗꯤ ꯐꯖꯅ ꯌꯦꯡꯉꯦ ꯀꯨꯝꯍꯩꯒ ꯆꯞ ꯃꯥꯟꯅꯔꯦ ꯊꯕꯛꯑꯒ ꯆꯣꯡꯕ ꯇꯥꯔꯇ
ꯁꯤꯒꯤ ꯐꯦꯟ ꯉꯥꯛꯇꯅꯤꯅꯦ ꯍꯥ
ꯎꯝ ꯅꯨ ꯅꯪꯗꯤ ꯀꯃꯥꯏ ꯇꯧꯒꯦ
ꯑꯁ ꯑꯩꯁꯨ ꯉꯔꯥꯡ ꯅꯨꯡꯗꯥꯡ ꯌꯦꯡꯗꯤ ꯌꯦꯡꯕꯅꯦꯕ
ꯎꯝ
ꯑꯗ ꯑꯁ ꯃꯣꯏ ꯃꯦꯁꯤ ꯒꯣꯜ ꯆꯪꯗ꯭ꯔꯤ ꯆꯟꯗ꯭ꯔꯤꯉꯩꯗ ꯑꯃꯨꯛ ꯌꯦꯡꯕ ꯇꯣꯛꯄ
ꯀꯩ ꯇꯧꯕꯒꯤ
ꯑꯩꯗꯤ ꯊꯥꯖꯗ꯭ꯔꯦꯕ
ꯎꯝ ꯉꯝꯈꯤꯗꯨꯗꯤ
ꯑꯗꯨꯅꯦ ꯏꯊꯥ ꯊꯥꯖꯗꯅ ꯑꯃꯨꯛ ꯉꯝꯈꯤꯕ ꯋꯥꯅꯤꯗ
ꯇꯧꯔꯛꯀꯅꯤ ꯇꯧꯔꯛꯀꯅꯤ ꯃꯥꯗꯤ
ꯃꯣꯏꯁꯦ ꯃꯗꯥꯥꯎꯗꯤ ꯈꯔ ꯂꯩꯅꯦ ꯃꯣꯏꯁꯦ ꯃꯣꯏ ꯇꯤꯝꯁꯦ
ꯎꯝ ꯂꯥꯏꯅꯤ ꯀꯥꯏꯅꯏ
ꯑꯗꯨꯒꯤꯅꯤꯅꯦ ꯃꯣꯏꯁꯦ ꯏꯊꯥ ꯊꯥꯖꯗꯅ ꯀꯥꯔꯒ ꯐꯥꯏꯅꯦꯜꯒ ꯀꯥꯔꯝꯒꯗꯧ ꯃꯥꯜꯂꯤꯍꯦ
ꯀꯅꯥ ꯈꯪꯕꯨ ꯂꯧ ꯂꯧ ꯂꯧꯕꯅꯤꯗ ꯗꯥꯎ ꯀꯟꯕꯅꯤꯅ
ꯃꯣꯏꯗꯤ ꯍꯩꯕ ꯅꯠꯇ꯭ꯔꯦꯕ ꯃꯣꯏꯗꯤ ꯗꯥꯎꯗꯅꯦꯕ ꯀꯥꯔꯤꯁꯦ
ꯑꯗꯨꯅꯦ ꯍꯟꯗꯁ ꯃꯌꯥꯝ ꯃꯥꯒꯤ ꯐꯦꯟꯁꯤꯅ ꯄ꯭ꯔꯊꯅꯥ ꯐꯖꯅ ꯇꯧꯕ ꯃꯥꯜꯂꯦꯗ
ꯑꯥ ꯃꯣꯏꯒꯤꯁꯨ ꯃꯥꯒꯤꯁꯨ ꯁꯞꯄꯣꯔꯠꯇ ꯌꯥꯝꯃꯤꯗꯨꯗꯤ
ꯁꯤ ꯄꯣꯠ ꯌꯥꯝꯕꯅꯁꯧ ꯁꯥꯔꯤꯌꯦ ꯅꯨꯡꯉꯥꯏꯕꯅꯤ
ꯎꯝ ꯏꯊꯟꯗ ꯂꯩꯕ꯭ꯔꯥ ꯀꯅꯥ ꯂꯥꯛꯑꯦꯒꯦ ꯅꯪꯗꯤ
ꯎꯝ ꯇꯟꯗꯟꯗ ꯑꯩ ꯍꯦ ꯈꯪꯗ꯭ꯔꯦ ꯄꯨꯡ ꯀꯌꯥꯗ ꯇꯨꯝꯗꯣꯏꯔꯣ
ꯑꯩꯈꯣꯏꯗꯤ ꯍꯪ ꯍꯔꯦꯟꯖꯦ ꯉꯁꯤ ꯈꯔ ꯊꯦꯡꯒꯗꯧ ꯃꯥꯜꯂꯦ ꯄꯨꯡ ꯑꯃ ꯑꯅꯤ ꯑꯗꯨꯋꯥꯏ ꯇꯨꯝꯗꯧ ꯃꯥꯜꯂꯦ ꯉꯁꯤꯁꯦ
ꯑꯁ ꯂꯣꯏꯔꯦ ꯅꯩꯔꯤꯒꯦ ꯍꯥꯏꯔꯣ
ꯑꯩ ꯉꯁꯤꯗꯤ ꯅꯩꯊꯥꯔꯒꯦ
ꯅꯩꯔꯣ ꯅꯩꯔꯣ ꯑꯗꯨꯅ ꯉꯁꯤꯗꯤ ꯀꯤꯌꯥꯝ ꯀꯌꯥꯝ ꯌꯥꯝꯗ꯭ꯔꯕꯅꯤꯅ
ꯑ ꯑ
ꯍꯦꯛ ꯂꯣꯏꯔꯒꯗꯤ ꯈꯪꯗꯦꯗ ꯄꯨꯡ ꯇꯔꯥ ꯇꯔꯥꯃꯥꯊꯣꯏ ꯇꯔꯥ ꯇꯔꯥ ꯑꯗꯨꯋꯥꯏꯗ ꯇꯨꯝ ꯇꯥꯔꯗ꯭ꯔꯥ
ꯅꯪ ꯅꯨꯄꯤꯒ ꯋꯥꯔꯤ ꯁꯥꯔꯣꯏꯗ꯭ꯔꯣ ꯑꯗꯨꯗꯤ
ꯍꯧꯖꯤꯛꯇꯤ ꯁꯥꯗ꯭ꯔꯦ ꯍꯣꯔꯦꯟ ꯇꯨꯝꯃꯝꯗꯥꯏꯗ ꯇꯨꯝꯃꯒꯦ ꯈꯣꯠꯂꯒꯦ ꯍꯥꯏꯕꯤꯔꯒ ꯇꯨꯝꯃꯒꯦ
ꯑ
ꯃꯥ ꯑꯃꯨꯛ ꯍꯥꯟꯅ ꯃꯥꯗꯤ ꯉꯟꯅ ꯇꯨꯝꯕꯅꯤꯅ ꯑꯩ ꯌ ꯌꯨꯝ ꯂꯩꯕꯅꯤꯅ
ꯑꯥ ꯑ ꯌꯨꯝ ꯂꯩꯔꯕꯣ ꯍꯟꯗꯛꯁꯦ ꯃꯥꯁꯦ
ꯑꯥ
ꯀꯔꯝ ꯀꯥꯟꯗ ꯊꯣꯛꯄꯅꯣꯅꯦ ꯈꯪꯍꯧꯗꯦꯍꯦ
ꯊꯪꯖꯥ ꯅꯨꯃꯤꯠꯇ ꯊꯣꯔꯛꯄꯅꯦ
ꯑꯣ ꯅꯪ
ꯑꯥꯎ
ꯀꯔꯝ ꯀꯥꯟꯗ ꯑꯃꯨꯛ ꯆꯪꯒꯦ ꯍꯥꯏꯅꯣ ꯃꯥꯗꯤ
ꯈꯪ ꯅꯤꯡꯊꯧ ꯅꯤꯡꯊꯧꯒꯥꯏꯕ ꯅꯤꯡꯊꯧ ꯈꯪꯗꯦ ꯅꯨꯄꯥ
ꯎꯝ ꯑꯃꯨꯛ
ꯅꯤꯡꯊꯧꯀꯥꯗꯨ ꯍꯥ
ꯅꯪ ꯑꯃꯨꯛ ꯊꯤꯟꯗꯣꯏꯔꯣ
ꯈꯪꯗꯦꯗ ꯒꯥꯔꯤꯁꯨ ꯂꯩꯇ꯭ꯔꯒ ꯀꯃꯥꯥꯏ ꯊꯤꯟꯗꯣꯏꯔꯣ
ꯊꯤꯜꯂꯝꯃꯣꯅꯦ ꯅꯨꯡꯁꯤꯗ꯭ꯔꯣ
ꯁꯤꯗꯒꯤ ꯁꯤꯗꯒꯤ ꯂꯩꯑꯗꯤ ꯊꯤꯟꯕ ꯌꯥꯕ
ꯑꯥ
ꯐꯖꯅ ꯂꯩꯇꯕꯅꯤꯅꯦ
ꯑꯩ ꯃꯆꯥꯗꯨ ꯄꯨꯔꯒ ꯊꯤꯜꯂꯣ ꯀꯩꯅꯣ
ꯑꯁ ꯄꯣꯠꯆꯩ ꯍꯥꯞꯄ ꯌꯥꯔꯣꯏꯗ
ꯑ ꯄꯣꯠꯆꯩ ꯌꯥꯝꯕ꯭ꯔꯣ ꯑꯃꯨꯛ
ꯎꯝ
ꯃꯥꯁꯤ ꯊꯣꯛꯂꯛꯏꯁꯦ ꯀꯩ ꯂꯧꯕ ꯂꯥꯛꯏꯔꯣ ꯑꯗꯨꯗꯤ
ꯏꯁ ꯃꯥ ꯊꯕꯛ ꯀꯩꯅꯣꯒꯤ ꯑꯣꯖꯥꯒꯤ ꯊꯕꯛ ꯇꯧꯋꯦꯕ ꯑꯗꯨꯗꯨꯟ ꯊꯣꯔꯛꯇꯕ ꯌꯥꯗꯕꯒꯤ ꯊꯣꯔꯛꯄꯅꯤꯗ
ꯎꯝ ꯑꯩꯗꯤ ꯁꯨꯝ ꯏꯆꯝ ꯆꯝꯅ ꯊꯣꯛꯂꯛꯄ꯭ꯔꯥ ꯈꯜꯂꯒ
ꯑꯦ ꯏꯆꯝ ꯆꯝꯕꯗꯤ ꯊꯣꯔꯛꯑꯔꯣꯏ ꯊꯣꯔꯛꯑꯒ ꯀꯅꯥꯗ ꯄꯩꯁꯥ ꯃꯥꯡꯅꯕꯅꯤ ꯃꯥꯅ ꯇꯣꯡꯂꯤꯕ ꯃꯊꯛ ꯄꯥꯏꯕꯤꯗꯣ
ꯎꯝ
ꯑꯗꯨꯅꯦ ꯇꯥꯡꯉꯤꯁꯦ ꯇꯔꯥ ꯇꯔꯥꯃꯥꯊꯣꯏ ꯇꯔꯥꯅꯤꯊꯣꯏ ꯑꯗꯨꯝ ꯌꯥꯎꯕꯅꯤ
ꯊꯥꯒꯤ ꯄꯩꯁꯥ ꯆꯦꯟꯊꯣꯛꯑꯦꯅꯦ ꯑꯗꯨꯗꯤ
ꯑꯗꯨꯅꯤ ꯆꯠꯄꯗ ꯇ ꯆꯠꯊꯣꯛ ꯆꯠꯁꯤꯟ ꯇꯔꯥꯃꯪ ꯇ꯭ꯔꯥ ꯇꯔꯦꯠ ꯇꯔꯥꯅꯤꯄꯥꯜ ꯑꯗꯨꯝ ꯆꯪꯕꯅꯤꯗ
ꯑꯁ ꯂꯣꯏꯔꯦ ꯗꯤꯂꯤ ꯐꯥꯎ ꯆꯠꯄꯁꯦꯀꯣ
ꯎꯝ ꯑꯩꯁꯦ ꯑꯃꯨꯛ ꯆꯠꯂꯁꯦ ꯈꯜꯂꯤꯝ ꯈꯜꯂꯕꯅꯦ ꯆꯠꯂꯅꯤ ꯃꯊꯪ ꯊꯥꯗ
ꯅꯪꯅꯥ ꯑꯇꯪ ꯊꯥꯗꯤ ꯍꯣꯏ ꯃꯊꯪ ꯊꯥꯗ ꯑꯃꯨꯛ ꯀꯨꯝꯍꯩ ꯃꯇꯝꯗꯤ ꯑꯃꯨꯛ ꯊꯣꯛꯂꯛꯀꯗ꯭ꯔꯣ ꯅꯪꯗꯤ
ꯊꯣꯔꯥꯔꯣꯢ ꯑꯗꯨꯗꯣ ꯑꯣꯏꯟ ꯀꯩꯅꯣ ꯇꯧꯔꯒꯦꯗ
ꯑꯩ ꯍꯧꯖꯤꯛꯇꯤ ꯁꯤ ꯃꯐꯝꯖꯤ ꯀꯌꯥꯝ ꯅꯨꯡꯉꯥꯏꯔꯝꯒꯗꯧ ꯃꯥꯟꯗ꯭ꯔꯦꯗ
ꯎꯝ
ꯃꯇꯥꯡꯁꯤꯒ ꯍꯥꯏꯔꯗꯤ
ꯑꯗꯨꯅꯦ ꯃꯇꯝꯁꯤꯒꯤ
ꯑꯩꯁꯨ ꯕꯖꯥꯔꯣꯝꯗ ꯑꯣꯏꯅ ꯇꯧ ꯀꯣꯏꯊꯣꯛꯑꯁꯦꯔꯥ ꯈꯜꯂꯤꯅꯤꯅꯦ ꯁꯤ ꯀꯨꯝꯍꯩ ꯃꯇꯝꯗꯗꯤ ꯕꯖꯥꯔꯔꯣꯝꯅ ꯈꯔ ꯅꯨꯡꯉꯥꯏꯔꯝꯒꯗꯧ ꯃꯥꯜꯂꯦ ꯍꯟꯗꯛꯇꯤ
ꯎꯝ ꯀꯥꯟꯗꯦ ꯑꯗꯨꯗ ꯇꯧꯖꯤꯔ ꯈꯪꯗꯦꯅꯦ
ꯅꯪ ꯆꯠꯈ꯭ꯔꯗꯤ ꯅꯣꯏ ꯏꯃꯨꯡꯁꯤ ꯏꯀꯣꯝ ꯀꯣꯝꯃꯅꯤꯍꯦ ꯏꯆꯤꯛ ꯆꯤꯛꯑꯅꯤ ꯌꯨꯝꯖꯦ
ꯍꯥ ꯈꯪꯗ꯭ꯔꯦ ꯀꯣꯡꯒꯗ꯭ꯔꯥ ꯀꯣꯡꯒꯗ꯭ꯔꯥ ꯒ꯭ꯌꯥꯟ ꯇꯥꯗꯦ
ꯅꯠꯇ꯭ꯔꯣ ꯍꯧꯖꯤꯛꯇꯤ ꯅꯪ ꯆꯠꯈ꯭ꯔꯗꯤ ꯀꯅꯥ ꯂꯩꯍꯧꯔꯅꯤ
ꯑꯦꯁꯃꯤꯗꯩ ꯑꯁꯤꯗꯩ ꯃꯤ ꯂꯩꯕꯁꯤꯗꯤ
ꯑꯁ ꯁꯥꯏꯍꯦ ꯉꯁꯤꯁꯦ ꯍꯧꯖꯤꯛ ꯑꯩꯒꯤꯗꯤ ꯌꯥꯝ ꯁꯥꯏ ꯅꯣꯏꯗꯤ ꯁꯥꯗ꯭ꯔꯣ
ꯑꯁ ꯁꯥꯗꯦꯗ ꯍꯧꯖꯤꯛ ꯀꯥꯟ ꯁꯥꯕ ꯑꯁ ꯆꯥꯛ ꯍꯤꯟꯖꯥꯡꯁꯨ ꯍꯥꯎꯇꯕꯅꯤꯅ ꯆꯥꯕꯨ ꯆꯥꯅꯤꯡꯗꯦ ꯆꯥꯔꯨꯗꯤ ꯂꯥꯝꯃꯛ ꯑꯦꯗꯥ
ꯀꯩꯅꯣ ꯑꯃ ꯑꯍꯥꯎꯕ ꯑꯃ ꯁꯦꯝꯃꯒ ꯆꯥ ꯌꯥꯗ꯭ꯔꯣ ꯑꯂꯨꯒꯨꯝꯕ ꯉꯧꯔ
ꯑꯁ ꯇꯥꯟꯅꯤꯡꯉꯥꯏꯁꯨ ꯂꯩꯇꯦꯅꯦ ꯍꯤꯟꯖꯥꯡ ꯍꯨꯔꯥꯜꯂꯨꯁꯦꯔꯥ ꯈꯪꯗꯦꯗ
ꯃꯤ ꯌꯨꯝꯗ ꯆꯪꯉꯒ ꯍꯥ
ꯍꯨꯔꯥꯟꯒꯗꯕꯁꯨ ꯃꯐꯝ ꯖꯒꯥꯁꯨ ꯂꯩꯇꯦ ꯀꯥꯏꯗꯩ ꯍꯨꯔꯥꯟ ꯗꯣꯏꯔꯣ ꯈꯪꯗꯦ
ꯅꯣꯏ ꯌꯨꯝ ꯊꯪꯅꯕꯒꯨꯝꯕꯗ ꯆꯦꯟꯊꯣꯛꯑꯣꯅꯦ ꯑꯗꯨꯗꯤ ꯊꯪꯅꯕꯒꯤꯗꯤ ꯏꯟꯖꯥꯡ ꯍꯥꯎꯔꯝꯒꯅꯤꯗ ꯉꯁꯤꯗꯤ ꯍꯜꯂꯣ
ꯇꯥꯕ꯭ꯔꯣ
ꯇꯥꯏꯌꯦ
ꯅꯣꯏꯗꯤ ꯍꯤꯟꯖꯥꯡ ꯂꯩꯔꯝꯃꯔꯣꯏꯅ
ꯈꯣꯏꯗꯤ ꯍꯤꯟꯖꯥꯡ ꯉꯁꯥ ꯉꯁꯥꯢꯅ ꯂꯣꯏꯊꯣꯛꯈ꯭ꯔꯦꯗ
ꯂꯣꯏ ꯂꯩꯕ ꯂꯩꯔꯦ ꯆꯠꯊꯣꯛꯑꯒꯦ ꯇꯧꯋꯦ
ꯅꯪ ꯉꯁꯥꯏ ꯑꯩ ꯅꯉꯣꯟꯗ ꯆꯥꯁꯤꯔꯦ ꯍꯥꯏꯒꯦ ꯇꯧꯕꯅꯦ
ꯑꯁ ꯑꯩꯁꯨ ꯅꯤꯡꯁꯤꯡꯗ꯭ꯔꯦꯅꯦ ꯀꯥꯡꯉꯥꯎꯗꯣ
ꯎꯝ ꯍꯟꯗꯛꯇꯤ ꯑꯁ ꯌꯥꯡꯅ ꯃꯔꯣꯟ ꯑꯃꯥ ꯍꯥꯎꯇꯕꯅꯦ
ꯎꯝ ꯈꯪꯗꯦꯗ ꯀꯃꯥꯏ ꯇꯧꯗꯣꯏꯅꯤ ꯒ꯭ꯌꯥꯟ ꯇꯥꯗꯦꯗ
ꯑꯣꯛꯁꯥ ꯃꯁꯛꯀꯁꯦ ꯀꯥꯎꯔꯛꯑꯦ ꯑꯩꯗꯤ
ꯎꯝ ꯇꯧꯔꯁꯦ ꯅꯣꯡꯃ
ꯍꯣꯏ
ꯐꯪꯕꯨ ꯐꯪꯉꯗꯤ ꯍꯌꯦꯡꯁꯨ ꯑꯗꯨꯝ ꯇꯧ ꯌꯥꯔꯦ
ꯎꯝ ꯌꯦꯡꯁꯤ ꯊꯦꯡꯉꯗꯤ ꯐꯪꯒꯗꯧ ꯃꯥꯜꯂꯦꯅꯦ ꯐꯪꯕꯨ ꯐꯪꯉꯁꯨ
ꯈꯪꯗꯦ ꯊꯦꯡꯕꯨ ꯊꯦꯡꯉꯗꯤ ꯃꯊꯪꯗ ꯑꯣꯏꯅ ꯌꯦꯡꯕ ꯇꯥꯔꯦ ꯀꯩꯅꯣ
ꯎ ꯃꯥꯅꯤꯅꯦ ꯇꯧꯔꯒ ꯂꯣꯏꯔꯦ ꯀꯩꯅꯣ ꯅꯨꯄꯥꯒꯤ ꯄꯨꯟꯁꯤ ꯌꯥꯕꯅꯤꯅ ꯃꯔꯛ ꯃꯔꯛ ꯅꯨꯡꯉꯥꯏ ꯊꯣꯛꯄ
ꯎꯝ ꯑꯗꯨꯗꯅꯦ
ꯑ ꯁꯤꯖꯦ ꯃꯩ ꯊꯦꯡꯒ ꯂꯥꯛ ꯔꯥ ꯕꯤꯠꯇꯤ ꯌꯥꯗꯦ ꯉꯁꯤꯒꯤꯁꯦ
ꯀꯩꯒꯤ ꯂꯥꯕꯕꯨ ꯐꯔꯕꯅꯦ ꯂꯥꯕꯕꯨ ꯃꯩ ꯂꯥꯉꯄꯕꯨ ꯐꯔꯕꯅꯦ ꯍꯧꯖꯤꯛ ꯂꯥꯛꯗ꯭ꯔꯗꯤ ꯃꯝꯔꯒ ꯋꯥꯔꯤ ꯁꯥꯅ꯭ꯉꯥꯏꯁꯨ ꯂꯩꯇ꯭ꯔꯕ ꯇꯨꯝꯃꯨꯔꯅꯤ ꯉꯁꯥꯏꯗꯅ
ꯂꯥꯛꯇ꯭ꯔꯗꯤ ꯑꯩꯗꯤ ꯕꯦꯇ꯭ꯔꯤꯒ ꯌꯥꯎꯗ꯭ꯔꯦ ꯖꯦꯔꯣꯅꯦ
ꯅꯣꯏꯒ ꯂꯥꯛ ꯂꯥꯛꯇ꯭ꯔꯗꯤ ꯉꯁꯥꯏꯅ ꯇꯨꯝꯃꯅꯤ
ꯅꯪꯁꯨ ꯕꯤꯇ꯭ꯔꯤ ꯌꯥꯎꯔꯝꯃꯔꯣꯏꯅꯦ ꯉꯁꯥꯏꯗꯨꯗꯤ
ꯎꯝ ꯍꯧꯖꯤꯛꯐꯥꯎ ꯇꯧ ꯀꯩꯅꯣ ꯇꯧꯗ꯭ꯔꯤ ꯐꯨꯜ ꯑꯣꯏꯗ꯭ꯔꯤꯗ ꯋꯥꯂꯤꯗ ꯍꯧꯖꯤꯛ ꯐꯥꯎꯀꯣ